ꯍꯜꯂꯣ
ꯇꯥꯔꯦꯀꯣ
ꯑꯧ ꯇꯥꯕ꯭ꯔꯣ ꯅꯪꯁꯨ
ꯇꯥꯔꯦ ꯇꯥꯔꯦ
ꯀꯦꯗꯧꯔꯝꯃꯤꯅꯣ
ꯍꯤꯄ꯭ꯔꯥꯝ ꯃꯤꯅꯦ
ꯍꯧꯒꯠꯈ꯭ꯔꯣ ꯊꯦꯡꯉꯦ
ꯍꯤꯞꯄ ꯍꯥꯏꯅꯁꯦ ꯍꯧꯒꯠꯈ꯭ꯔꯦ ꯁꯣꯐꯥꯗꯅꯦ
ꯑꯩ ꯑꯩꯗꯤ ꯁꯣꯐꯥꯗ ꯌꯥꯎꯗ꯭ꯔꯤꯌꯦ
ꯐꯃꯨꯡꯗ ꯑꯗꯨꯝ ꯂꯩꯔꯤ
ꯍꯣꯏ
ꯅꯪ ꯌꯨꯝꯗ ꯂꯩꯕꯩꯔꯣ ꯔꯦꯟꯗ ꯂꯩꯕꯩꯔꯣ ꯑꯗꯨꯝ ꯂꯩꯗꯅ
ꯑꯩ ꯔꯦꯟꯗ ꯂꯩꯌꯦ ꯍꯧꯖꯤꯛꯇꯤ
ꯑꯣ ꯀꯥꯏꯗꯦꯆꯗ ꯑꯗꯨ ꯑꯣꯏꯔꯗꯤ ꯉꯁꯤ ꯊꯕꯛ ꯂꯩꯔꯝꯃꯣꯏ ꯅꯦ
ꯊꯕꯛ ꯅꯨꯡꯇꯤꯒꯤ ꯂꯩꯇꯦꯗ ꯑꯈꯣꯏꯗꯤ ꯃꯤꯔꯦꯝꯅꯦ ꯑꯩꯗ ꯊꯕꯛ ꯊꯣꯛꯄ ꯇꯣꯛꯄ ꯑꯗꯨ ꯍꯟꯗꯛ ꯈꯔ ꯐꯔꯤꯗ ꯂꯩꯕ ꯏꯟꯇꯔꯚꯤꯌꯨ ꯆꯠꯄꯁꯨ ꯇꯟꯕ ꯌꯦꯡꯉꯦ ꯑꯗꯨꯝ ꯋꯥꯜ ꯈꯜꯂꯤꯕꯅꯦ ꯑꯩꯁꯨꯝ
ꯍꯣꯏ
ꯑꯩ ꯅꯍꯥꯟ ꯀꯦꯅꯣꯗ ꯆꯠ ꯊꯣꯛꯄ ꯏꯅꯧ ꯅꯨꯄꯥ ꯅꯥꯕꯒꯤꯀꯣ ꯆꯥꯟꯗꯤꯒꯔꯗ ꯌꯧꯕ ꯑꯗꯨꯒꯤ ꯑꯩ ꯑꯣꯜꯃꯣꯁ ꯋꯥꯟ ꯃꯟꯒꯨꯝꯕ ꯊꯕꯛ ꯆꯠꯇ꯭ꯔꯕ
ꯍꯣꯏ ꯑꯗꯨꯗꯤ ꯊꯕꯛ ꯇꯠꯈ꯭ꯔꯕ꯫
ꯇꯠꯇꯤ ꯇꯠꯇꯦ ꯃꯣꯏꯗꯤ ꯑꯗꯨꯝ ꯀꯧꯔꯛꯑꯦ ꯑꯗꯨ꯫ ꯑꯩꯅꯁꯨ ꯈꯤꯇꯪ ꯅꯨꯡꯉꯥꯏꯇꯕ ꯍꯥꯏꯕ ꯇꯥꯔꯦ꯫ ꯊꯕꯛ ꯇꯧꯕꯗꯣ ꯋꯥꯏꯑꯦꯕ ꯑꯗꯨ ꯃꯐꯝꯗꯨꯗ꯫
ꯍꯣꯏ꯫
ꯈꯤꯇꯪꯁꯨ ꯋꯥꯕ ꯑꯗꯨꯒꯤ ꯑꯩꯅ ꯈꯔ ꯀꯣꯝꯕꯗ ꯌꯦꯡꯁꯦ꫰꫰ ꯀꯔꯤ꯫
ꯇꯣꯂꯣꯞꯀꯨꯝꯃꯗꯤ ꯆꯥꯎꯗ꯭ꯔꯣ꯫
ꯑꯦ ꯌꯥꯔꯦ ꯌꯥꯔꯦ ꯌꯥꯔꯦ ꯈꯨꯄꯤꯛ ꯑꯃꯅꯤ꯫
ꯑꯩ ꯆꯥꯅꯕ ꯒꯥꯔꯦꯟ ꯊꯤꯕꯒꯤ ꯈꯛꯇꯅꯦ꯫ ꯍꯥꯏꯗꯤ ꯁꯦꯚꯤꯡ ꯍꯥꯏꯕ ꯄꯣꯠ ꯂꯩꯇ꯭ꯔꯦ ꯑꯗꯣ ꯑꯩ ꯂꯥꯁ ꯃꯟ꯫ ꯑꯣ ꯑꯩ ꯂꯥꯁ ꯃꯟ ꯄꯦ ꯐꯪꯗꯦ ꯃꯣꯏ꯫ ꯑꯩ ꯂꯥꯛꯑꯗꯤ ꯑꯩꯒꯤ ꯄꯦ ꯄꯤꯒꯅꯦꯕ ꯑꯗꯣ ꯑꯩ ꯑꯗꯨꯝ ꯂꯥꯛ꯫ ꯅꯠꯇ꯭ꯔꯗꯤ ꯄꯤꯔꯔꯣꯏꯕ ꯑꯩꯅ ꯅꯍꯥꯟ ꯇꯧꯔꯝꯕ ꯅꯨꯃꯤꯠ ꯈꯔꯒꯤꯗꯣ꯫
ꯍꯣꯏ꯫
ꯑꯗꯣ ꯑꯩꯅꯁꯨ ꯆꯠꯇ꯭ꯔꯕ ꯑꯗꯨꯒꯤ꯫
ꯑꯗꯨ ꯈꯔ ꯀꯟꯅ ꯇꯛꯁꯜꯂꯨꯅ ꯄꯤꯌꯣ ꯄꯤꯌꯣ ꯍꯥꯏꯅ꯫
ꯔꯨꯜꯁꯇꯤ ꯂꯩꯕꯅꯦꯕ ꯃꯣꯏꯒꯤꯗꯣ ꯑꯗꯣ ꯃꯣꯏꯁꯨ ꯍꯩ ꯍꯩ ꯁꯤꯡꯉꯤꯅꯦ ꯑꯩꯅꯁꯨꯅꯦ ꯁꯦꯂꯔꯤ ꯆꯪꯅꯕ꯫ ꯕꯥꯅ ꯂꯥꯛꯀꯅꯤ ꯂꯥꯛꯀꯅꯤ ꯑꯗꯣ ꯏꯅꯧ ꯅꯨꯄꯥꯗꯣ ꯃꯁꯥ꯫ ꯀꯤꯡ ꯑꯣꯠ ꯇꯧꯋꯦ ꯑꯗꯨꯒꯤ ꯐꯔꯛ ꯇꯥꯍꯩꯅꯦꯗꯤ ꯍꯥꯏꯌꯦ꯫ ꯑꯗꯨ ꯃꯣꯏꯁꯨ ꯍꯩꯔꯤꯅꯦꯕ ꯑꯩ ꯂꯥꯛꯄ ꯉꯥꯏꯔꯤꯅꯦꯕꯀꯣ꯫ ꯆꯪꯍꯟꯗꯦꯕ ꯑꯩ ꯑꯩꯅ ꯁꯤꯂꯔꯤ ꯅꯨꯃꯤꯠꯇ ꯀꯔꯤ ꯈꯟꯕ꯭ꯔ꯫ ꯇꯦ ꯑꯥ ꯑꯗꯨꯝ ꯏꯃꯦꯜꯗ ꯆꯥꯡꯕꯅꯦꯕ ꯃꯦꯁꯦꯖ ꯂꯥꯛꯄ꯭ꯔꯅ꯫ ꯏꯃꯦꯜꯗ ꯑꯗꯨꯝ ꯗꯦꯠ ꯊꯥꯔꯇꯤꯗꯅꯦ꯫
ꯑꯣ꯫
ꯊꯥꯔꯇꯤꯗ ꯑꯣꯏꯗꯣꯏꯅꯤꯗꯣ ꯆꯪꯗ꯭ꯔꯥ ꯑꯁ ꯑꯩꯅ ꯗꯦꯠ ꯊꯥꯔꯇꯤ ꯅꯨꯃꯤꯠꯇꯣ ꯑꯌꯨꯛ ꯉꯟ ꯇꯥꯗꯒꯤ ꯌꯥꯍꯧꯗꯩꯅꯦ ꯑꯩꯅ ꯎꯝ ꯃꯦꯁꯦꯁ ꯂꯥꯛꯄ꯭ꯔꯅ ꯆꯦꯛ ꯇꯧꯔꯤꯗꯣ꯫
ꯂꯥꯛꯇꯦ꯫
ꯂꯥꯛꯇꯦ ꯑꯩ ꯏꯃꯥꯟꯅꯕꯤ ꯃꯌꯥꯝ꯫ ꯑꯩꯅ ꯏꯃꯥꯟꯅꯕꯤ ꯃꯌꯥꯝꯗꯣ ꯇꯦꯛꯁ ꯇꯧꯋꯦꯕꯀꯣ ꯁꯦꯂꯔꯥꯔꯤ ꯆꯪꯉꯕꯣ ꯑꯁ꯫ ꯁꯦꯂꯥꯔꯔꯤ ꯆꯪꯉꯕꯣꯅ ꯏꯃꯥꯟꯅꯕꯤ ꯃꯌꯥꯝ ꯇꯦꯁ ꯆꯪꯉꯦ ꯆꯪꯉꯦ꯫ ꯑꯣꯍꯣ ꯑꯩ ꯐꯪꯉꯔꯣꯏ ꯉꯁꯤ꯫
ꯐꯪꯉꯔꯣꯏ ꯈꯪꯉꯦ ꯑꯗꯨ ꯑꯗꯨꯝ ꯐꯪꯗ꯭ꯔꯦ꯫ ꯑꯩꯈꯣꯏ ꯍꯦꯛꯁꯔ ꯑꯈꯣꯏ ꯍꯥꯏꯗꯤ ꯑꯗꯨꯝ ꯇꯦꯛꯁꯀꯨꯝꯕ ꯑꯩꯒꯤ ꯀꯣꯜꯗꯤ꯫ ꯐꯪꯗꯕꯅꯦꯕ ꯑꯩꯒꯤ ꯀꯥꯗꯣ ꯅꯦꯠꯋꯥꯛ ꯂꯩꯇꯕꯅꯦꯕ꯫ ꯒ꯭ꯔꯥꯎꯟ ꯐ꯭ꯂꯣꯔ ꯑꯣꯏꯕꯒꯤ ꯑꯗꯣ ꯇꯦꯛꯁꯀꯨꯝꯕ ꯋꯥꯆꯞꯇꯗꯤ ꯑꯗꯨꯝ ꯊꯥꯔꯛꯑꯦ ꯅꯪ ꯂꯥꯛꯈꯤꯒꯗ꯭ꯔꯥ ꯑꯩꯁꯨ ꯑꯩ ꯂꯥꯛꯀꯅꯤ ꯍꯥꯏꯔꯒ ꯁꯨꯂꯥꯛ ꯂꯥꯛꯇꯕ꯫
ꯈꯪꯗ꯭ꯔꯦ ꯃꯄꯥꯟ ꯂꯝꯗꯩ ꯏꯆꯦꯁꯨ ꯂꯩꯔꯝꯃꯤꯕ ꯑꯗ ꯄꯩꯁꯥ ꯆꯠꯄꯅ ꯍꯦꯜꯂꯤ ꯃꯣꯏ ꯇꯥꯟꯅꯕꯗꯩꯩꯗꯤ꯫
ꯎꯝ ꯑꯩ ꯄꯩꯁꯥ ꯇꯥꯟꯗꯕꯤꯗꯤ ꯗꯤꯐꯤꯖꯦ ꯇꯥꯔ ꯂꯩꯗ꯫ ꯑꯩꯅ ꯃꯅꯤꯄꯨꯔꯗꯂꯩ ꯃꯅꯤꯄꯨꯔꯗ ꯂꯩꯕ ꯀꯥꯟꯗ ꯈꯤꯇꯪ ꯄꯩꯁꯥ ꯇꯨꯝꯁꯤꯟꯂꯝꯕꯗꯣ
ꯍꯣꯏ
ꯑꯁꯤꯗ ꯆꯠꯂꯒ ꯀꯩ ꯍꯥꯏꯗꯣꯏꯅꯣ ꯄꯦ ꯑꯃꯣꯛ ꯐꯪꯗꯕ ꯑꯗꯨ ꯇꯧꯕꯗ ꯎꯝ ꯍꯧꯨꯖꯤꯛꯇꯤꯅꯦ ꯅꯦꯛꯁ ꯃꯟꯗꯩꯗꯤ ꯃꯤꯉꯣꯟꯗ ꯄꯨꯔ ꯆꯥꯗꯣꯏ ꯉꯥꯏꯔꯦ꯫
ꯐꯔꯛꯄꯁꯤꯂꯦ ꯑꯩꯅ ꯑꯣ ꯃꯄꯥꯟ ꯂꯝꯗ ꯆꯠꯁꯦ꯫ ꯃꯤꯗꯤ ꯄꯩꯁꯥ ꯁꯦꯚꯤꯡ ꯇꯧꯔꯒ ꯂꯥꯛꯑꯦꯀꯣ꯫ ꯑꯩꯗꯤ ꯇꯤꯐꯤꯖꯦ ꯇꯔ ꯂꯥꯛꯑꯦꯀꯣ ꯑꯩ ꯏꯁꯥ ꯏꯇꯣꯝꯇ ꯀꯣꯏꯁꯟ ꯇꯧꯔꯤꯕꯅꯦ ꯑꯩꯁꯦ꯫
ꯀꯥꯏꯗꯔꯤꯗ꯫
ꯍꯣꯏ ꯑꯩꯗꯣ ꯐꯔꯛ ꯌꯥꯝ ꯇꯥꯕ ꯅꯍꯥꯟꯁꯨ ꯌꯨꯝꯊꯣꯛꯄꯅꯦ ꯍꯥꯏꯕ ꯑꯦꯃꯥꯔꯖꯦꯟꯁꯤꯗ ꯌꯨꯝꯒꯤ ꯄ꯭ꯔꯣꯕ꯭ꯂꯦꯝ ꯂꯩꯕꯒꯤꯀꯣ꯫
ꯎꯝ ꯎꯝ
ꯑꯩꯗꯣ ꯑꯅꯤꯔꯛ ꯑꯗꯨꯃꯥꯏꯅ ꯑꯦꯃꯥꯔꯖꯦꯟꯁꯤꯗ ꯌꯨꯝ ꯑꯅꯤꯔꯛ ꯊꯣꯛꯄ꯫ ꯑꯗꯨꯁꯨ ꯑꯣꯜꯃꯣꯁ ꯋꯥꯟ ꯃꯟ ꯋꯥꯟ ꯃꯟ ꯍꯥꯏꯗꯤ ꯅꯣꯡꯅꯤ ꯅꯣꯡꯍꯨꯝꯒꯤ ꯅꯠꯇꯕ꯫
ꯍꯣꯏ
ꯑꯩꯁꯨ ꯇꯤꯀꯦꯠꯇꯣ ꯇꯪꯅ ꯀꯥꯈ꯭ꯔꯕꯗꯨꯕꯨ꯫ ꯊꯣꯛꯄꯅꯤꯅ ꯂꯩꯍꯧꯒꯦ ꯈꯟꯕꯁꯨ ꯌꯥꯎꯋꯦꯕ꯫ ꯑꯗꯨꯣ ꯀꯨꯏꯅ ꯂꯩꯊꯣꯛꯄꯗ ꯎꯝ ꯑꯗꯨꯝ ꯊꯥꯖꯔꯦ꯫
ꯇꯤꯛꯀꯦꯠ ꯑꯁ ꯃꯃꯜ ꯌꯥꯝ ꯇꯥꯡꯂꯝꯃꯤ ꯅꯣꯏꯗ
ꯑꯍꯣꯏ ꯅꯍꯥꯟ ꯏꯃꯥꯔꯖꯦꯟꯁꯤ ꯊꯣꯛꯄꯁꯨ ꯇꯔꯥ ꯍꯦꯟꯕꯅꯦ꯫
ꯑꯩꯒꯤ ꯑꯦꯁꯇ ꯆꯠꯇꯣꯏꯗꯣ꯫
ꯎꯝ
ꯄꯨꯟꯅ ꯔꯤꯇꯟꯒꯤꯁꯨ ꯆꯪꯕꯒꯤꯁꯨ ꯁꯕꯦꯟ ꯊꯥꯎꯖꯟ
ꯅꯣꯏꯗꯣ ꯔꯣꯡ ꯇ꯭ꯔꯤꯞ ꯀꯛꯑꯝꯅꯤ ꯑꯗꯨ ꯅꯪꯅꯦ ꯈꯔ ꯁꯦꯞ ꯑꯣꯏꯗꯣ
ꯍꯣꯏ ꯔꯥꯎꯟ ꯇ꯭ꯔꯤꯞꯃꯛꯇꯤ ꯅꯠꯇꯦ ꯑꯩ ꯖꯤꯗ ꯍꯥꯟꯅ ꯆꯪꯗꯣꯏꯅꯦ ꯆꯪꯕꯗꯤ꯫
ꯑꯣ ꯑꯩꯒꯤꯗꯤ ꯈꯨꯗꯛꯇ ꯀꯛꯄꯒꯤ ꯃꯍꯨꯠ ꯇꯧꯔꯗꯤ꯫ ꯍꯣꯡꯗꯨꯨꯝ ꯍꯣꯡꯉꯦ ꯅꯍꯥꯟ ꯊꯣꯛꯄꯗꯣ
ꯍꯣꯏ ꯍꯣꯏ ꯍꯣꯏ
ꯍꯥꯏꯗꯤ ꯀꯦ ꯍꯥꯏꯗꯣꯏꯅꯣ ꯃꯤꯗꯤ ꯂꯤꯁꯤꯡ ꯀꯨꯟ ꯍꯦꯟꯅ ꯌꯥꯎꯕꯁꯨ ꯂꯩꯕꯅꯤ ꯅꯠꯇ꯭ꯔꯥ ꯏꯃꯥꯔꯖꯦꯟꯁꯤ ꯇꯧꯔꯒ ꯑꯩꯗꯣ ꯅꯨꯡꯗꯥꯡ ꯀꯛꯑꯒ ꯑꯌꯨꯛꯇ ꯂꯥꯛꯅꯦ ꯄꯨꯡ ꯇꯔꯥꯗ꯫
ꯐꯩ ꯑꯩꯗꯤ ꯂꯦꯟ ꯑꯝꯐꯥꯎ ꯇꯣꯡꯗ꯭ꯔꯤꯌꯦ ꯉꯁꯤ ꯐꯔ ꯇꯁꯤꯅꯦ꯫
ꯑꯠꯆꯥ ꯅꯪ ꯌꯥꯝ ꯅꯨꯡꯉꯥꯏꯔꯦ ꯅꯪ ꯀꯩ ꯍꯥꯏꯗꯣꯏꯅꯣ ꯑꯍꯥꯟꯕ ꯑꯣꯏꯕꯒꯤ ꯌꯥꯝ ꯅꯨꯡꯉꯥꯏꯗꯣꯏꯅꯦ꯫
ꯄ꯭ꯂꯦꯟꯒꯤ ꯑ ꯀꯩꯅꯣ ꯋꯤꯟꯗꯣꯗ ꯐꯣꯇꯣ ꯀꯥꯞꯄ꯭ꯔꯥ ꯊꯥꯒꯠꯇꯣꯏꯅꯦ
ꯑꯦ ꯊꯥꯒꯠꯂꯣ ꯃꯤ ꯔꯤꯜꯁ ꯃꯌꯥꯝ ꯇꯧꯏꯗꯨꯗꯤ ꯑ ꯄ꯭ꯂꯦꯟꯒꯤꯗ ꯐꯣꯟ ꯊꯝꯔꯝꯃꯒ ꯀꯧꯔꯃꯒꯨꯝꯕ ꯍꯥꯏꯗꯤ ꯐꯩꯗꯤ ꯐꯔꯥꯡ ꯌꯥꯝ ꯇꯧꯕꯗꯣ
ꯍꯣꯏ ꯑꯩꯁꯤꯅ ꯈꯜꯂꯤꯁꯤꯅ ꯑꯩꯒꯤ ꯐꯣꯟꯁꯦ ꯀꯦꯃꯦꯔꯥ ꯌꯥꯗꯦꯕ
ꯑꯠꯁꯥ
ꯃꯤꯉꯣꯟꯗ ꯍꯪꯔꯒ
ꯅꯨꯡꯉꯥꯏꯇ꯭ꯔꯕꯅꯤ ꯅꯣꯏ ꯆꯦ ꯈꯣꯏꯒꯤ ꯋꯥꯏꯌꯣ
ꯋꯥꯏꯔꯣꯏꯗ ꯏꯃꯥꯟꯅꯕꯁꯤꯡꯒꯤꯗꯤ ꯂꯩꯌꯦꯕ ꯃꯣꯏꯗꯤ ꯑꯥꯏꯐꯣꯟ ꯀꯩꯀꯥ ꯑꯗꯨꯝ ꯌꯥꯝ ꯄꯥꯏꯕꯅꯦꯕ
ꯑꯣ ꯑꯗꯨꯗꯤ ꯌꯥꯏꯌꯦ ꯃꯤ ꯑꯃ ꯑꯅꯤ ꯄꯥꯏꯔꯗꯤ ꯅꯣꯏ ꯃꯤ ꯀꯌꯥꯅꯣ ꯆꯠꯇꯣꯏꯗꯣ
ꯑ ꯑꯩ ꯆꯪꯗꯣꯏꯗꯤ ꯖꯤꯗ ꯆꯪꯗꯣꯏꯗꯤ ꯏꯊꯟꯗ ꯍꯥꯟꯅ ꯆꯪꯗꯣꯏꯅꯦ
ꯑꯣ
ꯑꯗꯨꯒ ꯃꯣꯏ ꯏꯟꯇꯔꯟꯁꯤꯞꯀꯤ ꯂꯩꯕꯅꯦꯕ ꯖꯤꯗ
ꯎꯝ ꯎꯝ
ꯑ ꯑꯗꯨꯗ ꯎꯝ ꯆꯠꯃꯤꯟꯅꯗꯣꯏꯕ
ꯑꯣ ꯀꯣꯢ ꯊꯣꯛꯑꯣ ꯍꯧꯖꯤꯛꯀꯨꯝꯕ ꯀꯥꯟꯗ ꯑꯩ ꯔꯤꯒ꯭ꯔꯦꯠ
ꯍꯥꯏꯌꯣ ꯍꯥꯏꯌꯣ
ꯇꯥꯕ꯭ꯔꯥ ꯎꯝ ꯇꯥꯏ ꯇꯥꯏ ꯍꯧꯖꯤꯛ ꯀꯟ ꯀꯣꯏ ꯊꯣꯛꯑꯣ ꯍꯌꯦꯡ ꯀꯣꯟꯅ ꯔꯤꯒ꯭ꯔꯦꯠ ꯇꯧꯔꯔꯣꯏ ꯃꯦꯃꯣꯔꯤ ꯌꯥꯝ ꯀ꯭ꯔꯤꯌꯦꯠ ꯇꯧꯕꯒꯤ
ꯍꯣꯏ ꯑꯥ ꯑꯩꯗꯣ ꯑꯩꯈꯣꯏ ꯏꯟꯇꯔꯟꯁꯤꯞ ꯍꯥꯏꯗꯤ ꯁꯞ ꯑꯗꯨꯝ ꯚꯤꯀꯦꯁꯟ ꯊꯥꯕ ꯈꯨꯗꯤꯡ ꯑꯩꯈꯣꯏ ꯏꯟꯇꯔꯟ ꯆꯠꯂꯦꯕ ꯑꯗꯨꯝ
ꯑꯣ
ꯑꯣ ꯑ ꯍꯟꯗꯛ ꯂꯥꯁ ꯌꯥꯔꯒꯤ ꯑꯣꯏꯅꯗꯤ ꯑꯩ ꯃꯄꯥꯟ ꯂꯝꯗ ꯆꯠꯀꯦ ꯈꯜꯂꯤꯅꯦꯕ
ꯎꯝ
ꯎꯝ ꯑꯗꯨꯒ ꯎ ꯁꯦꯂꯦꯛ ꯇꯧꯗꯕ ꯋꯥꯅꯤ ꯑꯩꯁꯦ ꯑ
ꯑꯠꯁꯥ
ꯀꯩꯅꯣ ꯑꯩꯅ ꯖꯤꯃꯦꯜꯗꯣ ꯃꯦꯟꯕ ꯁꯣꯏꯕꯩꯀꯣ
ꯎꯝ ꯎꯝ
ꯑꯦꯖꯇ ꯇꯧꯒꯗꯕꯅꯦꯕ ꯑꯩꯈꯣꯏ ꯏꯟꯇꯔꯟꯁꯤꯞꯇꯣ
ꯑꯥ
ꯑꯗꯨꯗ ꯑꯩꯒꯤ ꯏꯃꯦꯜꯗ ꯑꯩꯅ ꯈꯔ ꯀꯩꯅꯣ ꯍꯩꯄꯥ ꯁꯥꯕꯩꯔꯥ ꯈꯪꯗꯦ ꯏꯃꯦꯜꯗ ꯖꯥ ꯖꯥꯠ ꯇꯧꯕ ꯌꯥꯗꯦꯗꯅ
ꯎꯝ
ꯑꯩꯗꯤ ꯁꯣꯏꯈ꯭ꯔꯕ ꯑꯗꯨꯒꯤ ꯈꯜꯂꯛꯇ꯭ꯔꯦꯕ
ꯑꯣ
ꯑꯣꯖꯥꯗ ꯍꯥꯏꯅꯕꯤꯌꯣ ꯍꯥꯏꯔꯒ ꯑꯁ ꯑꯁꯤꯗꯤ ꯈꯪꯗ꯭ꯔꯦ ꯃꯣꯏ ꯀꯃꯤꯇꯤꯅ ꯃꯣꯏꯒꯤ ꯀꯣꯂꯦꯖꯀꯤ ꯀꯃꯤꯇꯤꯅ ꯍꯥꯏꯔꯛꯄꯅꯦ ꯍꯥꯏꯔꯦ ꯑꯩꯁꯨ ꯍꯣꯏꯗ ꯐꯔꯦ ꯑ ꯑꯁꯤ ꯑꯩꯈꯣꯏ ꯏꯔꯝꯗꯝꯗ ꯑꯗꯨꯝ ꯆꯠꯂꯒꯦ ꯍꯥꯏꯅ ꯆꯠꯂꯦꯕ
ꯐꯩꯌꯦ ꯑꯗꯨꯅꯦ ꯑꯩꯒꯤ ꯀꯥꯖꯤꯟ ꯑꯃꯁꯨꯅꯦ ꯍꯟꯗꯛ ꯁꯝꯃꯔ ꯚꯦꯀꯦꯁꯟ ꯄꯤꯌꯦ ꯃꯅꯤꯄꯨꯔꯗ ꯑꯣꯏꯅ ꯇꯧꯔꯨꯔꯦꯅ ꯊꯣꯛꯈ꯭ꯔꯕꯅꯦ ꯑꯩꯅ ꯎꯝ ꯆꯠꯄꯨ ꯆꯠꯀꯗ꯭ꯔꯣ ꯅꯁꯛꯇꯨꯒ ꯍꯥꯏꯕꯅꯦꯕ ꯆꯠꯀꯅꯤꯅꯦ ꯑꯩ ꯆꯠꯇꯕ ꯌꯥꯗꯕꯅꯦ ꯑꯩ ꯊꯣꯛꯑꯒꯦꯒ ꯇꯧꯕꯅꯦꯕ ꯅꯍꯥꯟ ꯎꯝ ꯀꯥꯖꯤꯟ ꯃꯥꯗꯤ ꯑꯩ ꯇ꯭ꯔꯤꯠꯃꯦꯟ ꯆꯠꯂꯦ ꯍꯥꯏꯗ꯭ꯔꯥ ꯅꯥꯕꯒꯤ
ꯍꯣꯏ
ꯑꯗꯣ ꯃꯥꯅ ꯑꯩ ꯍꯥꯟꯅ ꯆꯠꯍꯥꯎ ꯑꯩ ꯍꯥꯟꯅ ꯆꯠꯈ꯭ꯔꯒꯦ ꯃꯅꯤꯄꯨꯔꯗ ꯑꯩꯒꯤ ꯏꯟꯇꯔꯟꯁꯤꯞ ꯂꯩꯌꯦ ꯀꯥꯏꯅ ꯑꯩꯗꯤ ꯅꯪ ꯅꯧꯅꯤꯡꯉꯦ ꯅꯪꯅ ꯍꯧꯖꯤꯛ ꯏꯟꯇꯔꯁꯤꯞꯀꯤ ꯇꯣꯄꯤꯛ ꯄꯥꯜꯂꯛꯄꯗ
ꯍꯣꯏ ꯑ ꯏꯟ ꯗꯔꯟꯁꯤꯞ ꯍꯥꯏꯁꯦ ꯃꯄꯥꯟꯂꯝꯒꯩꯗꯤ ꯐꯖꯅ ꯇꯧꯋꯦ
ꯑꯥ
ꯍꯥꯏꯗꯤ ꯃꯣꯏꯗꯤ ꯊꯥ ꯑꯃꯗꯣ ꯐꯖꯅ ꯂꯤꯞꯇ ꯆꯪꯉꯒ ꯄ꯭ꯔꯦꯛꯇꯤꯀꯦꯜ ꯀꯩꯀꯥꯗ ꯌꯥꯝ ꯇꯧꯋꯦꯕ
ꯎꯝ ꯎꯝ ꯅꯣꯏ ꯅꯁꯨ ꯄꯦ ꯇꯧꯕ꯭ꯔꯥ
ꯇꯧꯗꯦ ꯍꯣꯏ ꯍꯣꯏ ꯐ꯭ꯔꯤꯗ ꯇꯝꯃꯅꯦ ꯑꯗꯨꯕꯨ ꯀꯩꯅꯣ ꯇ꯭ꯔꯥꯟꯁꯄꯣꯔꯇꯦꯁꯟꯒꯤ ꯍꯣꯁꯇꯦꯜꯒꯤ ꯃꯃꯟꯗꯣ ꯇꯧꯋꯦ
ꯑꯣ ꯑꯗꯨꯗꯤ ꯇꯧ ꯇꯥꯕꯅꯤ ꯅꯠꯇ꯭ꯔꯥ
ꯍꯣꯏ
ꯌꯥꯏꯗ
ꯑꯗꯨꯝ ꯃꯅꯤꯄꯨꯔꯒꯤꯗꯤ ꯐ꯭ꯔꯤꯅꯤꯗ ꯑꯗꯨꯝ ꯌꯨꯝꯗ ꯆꯠꯄ ꯌꯥꯔꯦ ꯑꯗꯨꯝ ꯑꯩ ꯌꯨꯝꯗꯒꯤ ꯆꯠꯂꯤꯅꯦ ꯑꯗꯨꯝ
ꯎ ꯐꯌꯦ
ꯑꯩꯅ ꯁꯥꯎꯅꯤꯡꯁꯤꯅ ꯌꯥꯝ ꯂꯥꯞꯄ ꯑꯣꯏꯗꯦ
ꯃꯅꯤꯄꯨꯔꯗꯤ ꯍꯣꯏ ꯏꯆꯝꯗꯤ ꯆꯝꯔꯝꯅꯤ
ꯃꯅꯤꯄꯨꯔꯒꯤꯁꯦ ꯐꯩꯌꯦꯕꯀꯣ ꯂꯥꯏꯔꯤꯛꯁꯦ ꯑꯁꯤ ꯑꯁꯤ ꯑꯩꯈꯣꯏ ꯏꯟ ꯏꯁꯇꯦꯠꯁꯤꯡꯒꯤꯁꯦ ꯍꯥꯏꯗꯤ ꯑꯦꯅꯤ ꯁ꯭ꯇꯦꯠꯁꯤꯡꯒꯤꯁꯦ
ꯎꯝ
ꯎꯝ ꯁꯦꯀꯦꯟꯒꯨꯝꯕ ꯇꯥꯔꯕꯅꯦꯕ ꯍꯥꯏꯕꯗꯤ ꯐꯥꯔꯁꯇꯅ ꯖꯤ ꯂꯩꯔꯦꯗꯅ
ꯎꯝ
ꯑꯗ ꯑꯗꯨꯝ ꯐꯩꯌꯦꯕ ꯑꯗꯨ ꯑꯣꯏꯔꯁꯨ ꯈꯔ ꯂꯦꯞꯀꯤ ꯄꯣꯠ ꯆꯩ ꯋꯥꯠꯄ ꯌꯥꯝ ꯌꯥꯎꯋꯦꯕ
ꯑꯣ ꯑꯣꯏꯗꯤ ꯑꯣꯏꯅꯤ ꯁꯨꯔꯝꯗꯣꯏꯅꯦ ꯀꯔꯞꯁꯟ ꯂꯣꯏ ꯇꯧꯔꯝꯅꯤ ꯃꯣꯏꯅ
ꯍꯣꯏ ꯄꯣꯠ ꯆꯩꯗ ꯂꯣꯏ ꯑꯔꯤꯕ ꯑꯣꯏꯈ꯭ꯔꯦꯕ ꯍꯥꯏꯗꯤ ꯌꯥꯗꯕ ꯌꯥꯝ ꯌꯥꯎꯈ꯭ꯔꯦꯕ
ꯃꯅꯤꯄꯨꯔꯗꯤ ꯇꯧꯋꯦ ꯍꯥꯏꯕ ꯑꯗꯨꯃꯥꯏꯅ
ꯍꯣꯏ ꯑꯗꯨ ꯑꯣꯖꯥꯁꯤꯡ ꯇꯥꯔꯛꯄꯗꯁꯨ ꯑꯁ ꯌꯥꯔꯦ ꯌꯥꯔꯦ ꯉꯁꯤꯒꯤꯗꯤ ꯑꯗꯨꯝ ꯆꯠꯈ꯭ꯔꯣ ꯑꯁꯤꯒꯨꯝꯕ
ꯎꯝ
ꯂꯣꯏ ꯌꯥꯝ ꯇꯧꯋꯦꯕ꯭ꯔꯣ ꯂꯥꯏꯔꯤꯛ ꯄꯪꯕ ꯑꯩꯈꯣꯏꯒꯤꯗꯤ ꯑꯁ ꯑꯣꯖꯥꯅ ꯑꯗꯨꯝ ꯃꯥꯏ ꯍꯥꯏꯔꯛꯄꯗꯣ ꯌꯥꯝ ꯍꯔꯥꯎꯋꯦ
ꯎ ꯃꯥꯅꯦ ꯄꯥꯡꯉꯕꯅꯦ ꯈꯣꯏꯗꯣꯜꯂ ꯑꯂꯥꯁꯇ ꯑꯩꯈꯣꯏꯁꯦ ꯑꯄꯥꯕ ꯇꯥꯍꯧꯗꯣꯏꯅꯦꯕ
ꯍꯣꯏ ꯂꯥꯏꯔꯤꯛ ꯍꯩꯕꯁꯤꯡꯗꯤ ꯑꯗꯨꯝ ꯑꯗꯨꯝ ꯇꯥꯛꯅꯤꯡꯉꯥꯏꯅ ꯂꯩꯔꯗꯣꯏꯅꯦꯕ
ꯃꯥꯅꯦ ꯃꯥꯅꯦ ꯃꯣꯏꯗꯤ ꯈꯪꯅꯤꯡꯕꯒꯤ ꯁꯥꯎꯅꯤꯡꯗꯣꯏꯅꯦ
ꯑꯩꯗꯤ ꯑꯁ ꯂꯣꯏꯁꯤꯜꯂꯣ ꯂꯣꯏꯁꯤꯜꯂꯣ ꯃꯅꯤꯡꯗ ꯁꯥꯔꯗ ꯂꯣꯏꯗ꯭ꯔꯤꯕꯣ ꯁꯥꯔ ꯑꯁꯤꯒꯨꯝꯕ ꯍꯪꯗꯣꯏꯅꯦꯕ
ꯎꯝ ꯍꯩꯅꯤꯡꯕ ꯈꯣꯏꯗꯤ ꯄꯪꯉꯥꯟ ꯇꯥꯡꯉꯦ ꯍꯩꯇꯕ ꯑꯩꯈꯣꯏꯗꯤ ꯀꯣꯏꯁꯟꯁꯨ ꯂꯩꯇꯕꯅꯦ ꯍꯥꯡꯅꯤꯡꯉꯥꯏ꯫
ꯑꯁ ꯑꯩꯈꯣꯏꯗꯤ ꯀꯟꯐꯤꯗꯦꯟ ꯂꯩꯕ ꯆꯥꯡꯗꯣ ꯈꯪꯗ꯭ꯔꯁꯨ꯫ ꯄꯪ ꯈꯨꯝꯅ ꯈꯨꯝꯗꯣꯏꯅꯦꯕ ꯌꯥꯔꯦ ꯌꯥꯔꯦ ꯇꯣꯛꯑꯣ ꯇꯣꯛꯑꯣ ꯍꯥꯏꯗꯦ ꯑꯗꯨꯗ
ꯏꯁ ꯅꯪꯗꯤ ꯍꯩꯕꯒꯤ ꯑꯣꯏꯔꯝꯅꯤ ꯑꯩꯗꯤꯅꯦ ꯑꯩꯅ ꯈꯥꯡꯕꯣꯛ ꯄꯣꯠꯁꯤꯁꯨ ꯑꯣꯖꯥꯅ ꯍꯥꯡꯉꯛꯑꯕ ꯂꯣꯏ ꯀꯥꯎꯈ꯭ꯔꯅꯤ꯫ ꯂꯦꯞ ꯈꯜꯂꯒꯂ ꯀꯣꯟꯐꯤꯗꯦꯟꯁ ꯂꯩꯇꯦ ꯑꯩ꯫
ꯏꯟꯖꯤꯅꯤꯌꯥꯔ ꯇꯝꯃꯤꯁꯤꯅꯞ ꯑꯩꯈꯣꯏ ꯕꯦꯁꯇ ꯌꯥꯝ ꯅꯨꯡꯉꯥꯏꯑꯕ ꯐ꯭ꯔꯤ ꯑꯦꯟ ꯐ꯭ꯔꯦꯟ ꯌꯥꯝ ꯑꯣꯏꯔꯤꯕ ꯑꯩꯈꯣꯏ ꯀ꯭ꯂꯥꯁꯇꯣ꯫
ꯎꯝ꯫
ꯑꯣꯖꯥꯁꯤꯡꯅꯁꯨ ꯆꯍꯤ ꯑꯍꯨꯝ ꯂꯣꯏꯅꯈ꯭ꯔꯕꯅꯤꯅ ꯏꯀꯥꯏꯕꯗꯤ ꯂꯩꯔꯛꯇ꯭ꯔꯦꯕ꯫
ꯑꯥꯎ꯫
ꯃꯤꯁꯨ ꯌꯥꯝꯗꯦꯕ ꯑꯩꯈꯣꯏ ꯀ꯭ꯂꯥꯁꯇꯣ꯫
ꯎꯝ ꯃꯤ ꯀꯌꯥꯒꯨꯝꯕ꯫